ꯇꯥꯕ꯭ꯔꯣ
ꯀꯣꯏꯣꯟꯆ ꯐꯁꯟ ꯄꯥꯇ
ꯑꯦꯁ ꯑꯩꯗꯤ ꯇꯥꯏꯌꯦꯅꯦ ꯅꯈꯣꯟ
ꯎꯝ ꯑ ꯆꯥꯛ ꯆꯥꯔꯕꯣ ꯇꯥꯏ ꯇꯥꯏ ꯈꯖꯤꯛ ꯈꯖꯤꯛ ꯅꯣꯡ ꯆꯨꯕꯒꯤ ꯑꯩꯈꯣꯏꯗ
ꯑꯣ ꯆꯥꯔꯦ ꯆꯥꯔꯦ ꯆꯥꯔꯦ꯫
ꯎꯝ
ꯅꯪꯗꯤ ꯆꯥꯔꯦ ꯅꯪꯗꯤ ꯆꯥꯔꯕꯣ
ꯑꯥꯎ ꯆꯥꯔꯦ꯫
ꯀꯩ ꯃꯊꯦꯜ ꯆꯥꯔꯒꯦ ꯉꯁꯤ꯫
ꯉꯁꯤ ꯀꯥꯡꯁꯣꯏ ꯑꯣꯏꯅ ꯇꯧꯋꯤꯗ
ꯑꯣꯁ ꯑꯩꯈꯣꯏꯅ ꯈꯔ ꯍꯥꯎꯈ꯭ꯔꯦꯅꯦ꯫
ꯍꯝ ꯅꯣꯏꯗꯤ ꯀꯔꯤ ꯃꯥꯊꯦꯜꯅꯣ
ꯑꯩꯈꯣꯏꯗꯤ ꯉꯁꯤꯁꯦ ꯑꯣꯛ ꯁꯥꯥ ꯆꯥꯏꯌꯦ꯫
ꯆꯁ ꯍꯥꯎ ꯍꯕ ꯈꯗ ꯆꯥꯕ ꯃꯤ ꯆꯗꯤ
ꯉꯁꯤ ꯈꯛꯇꯅꯤꯍꯦ ꯀꯨꯏꯔꯦ ꯆꯥꯗꯕ
ꯎꯝ
ꯀꯩꯗꯧꯔꯝꯃꯤꯅꯣ
ꯍꯧꯖꯤꯛ ꯀꯩꯅꯣꯗ ꯂꯩꯔꯤꯌꯦ ꯑꯅꯥꯕꯒꯤ ꯂꯥꯏꯁꯪꯗ ꯂꯩꯕꯒꯤ꯫ ꯌꯥꯝ ꯕꯤꯖꯤ ꯑꯣꯏꯔꯤꯝꯅꯦꯍꯦ ꯑꯩꯈꯣꯏꯗꯤ꯫
ꯈꯪꯉꯤꯀꯣ ꯅꯪꯒꯤꯗꯤ ꯑꯐꯕꯅꯤꯀꯣ꯫ ꯌꯨꯝꯗ ꯀꯩꯗꯧꯉꯩ ꯂꯥꯛ ꯀꯩꯅꯣ ꯀꯔꯤ ꯈꯪꯉꯣꯏꯗꯕꯅꯣꯅꯦ ꯑꯦ ꯏꯁꯇꯦꯇꯁꯇ ꯆꯥꯏꯔꯕꯗꯨꯕꯨ ꯌꯥꯝ ꯆꯥꯎꯋꯤꯀꯣ꯫
ꯐꯣꯇꯣꯗ ꯑꯣꯏꯕꯣꯏꯅꯤꯗ
ꯃꯃꯥꯏꯒꯗꯣ ꯌꯥꯝ ꯄꯥꯛꯏꯀꯣ
ꯎꯝ
ꯌꯥꯝ ꯐꯑ ꯐꯖꯔꯅꯤꯀꯣ ꯃꯤ ꯃꯌꯥꯝ ꯉꯥꯎ ꯅꯥꯒꯅꯤꯀꯣ ꯅꯨꯄꯥꯗꯣ
ꯎꯝ ꯐꯤꯅ ꯌꯣꯝꯕꯒꯤ ꯆꯥꯎꯕꯩ ꯑꯣꯏꯔꯝꯅꯤꯗ
ꯑꯗꯦ ꯃꯁꯛ ꯃꯁꯛ ꯐꯖꯒꯅꯤꯀꯣ
ꯎꯝ ꯑꯁ ꯅꯣꯏ ꯅꯣꯏꯅ ꯍꯦꯟꯒꯅꯤꯗ
ꯆꯠꯂꯣꯍꯦ ꯅꯨꯄꯥꯁꯤꯡ ꯀꯦꯟꯒꯅꯤꯀꯣ ꯆꯥꯎꯔꯛꯄꯗ
ꯎꯝꯍꯝ ꯅꯣꯏ ꯃꯆꯥꯁꯨ ꯑꯗꯨꯃꯥꯏꯅ ꯐꯖꯔꯛꯀꯅꯤꯗ ꯅꯣꯏꯅ ꯍꯦꯟꯒꯗꯧ ꯃꯥꯜꯂꯦ꯫
ꯑꯁ ꯍꯦꯜꯂꯣꯏꯑꯦ ꯍꯦꯜꯂꯣꯏꯑꯦ ꯅꯣꯏꯗꯤ ꯅꯨꯡꯉꯥꯏꯕ ꯍꯧꯔꯅꯤꯀꯣ
ꯑꯁ ꯀꯗꯥꯏꯗꯒꯤ ꯅꯨꯡꯉꯥꯏꯕ ꯅꯣꯗ
ꯅꯨꯡꯉꯥꯏꯔꯅꯤ ꯀꯩꯅꯣ
ꯍꯧꯖꯤꯛꯀꯥꯟꯗꯤ ꯄꯩꯁꯥ ꯄꯥꯏꯗ꯭ꯔꯗꯤ ꯋꯥꯏꯅꯦ꯫
ꯍꯣꯏ ꯑꯗꯨꯁꯨ ꯆꯨꯝꯃꯦ ꯑꯗꯨ ꯑꯣꯏꯔꯁꯨ ꯑꯁ ꯅꯨꯡꯉꯥꯏꯔꯅꯤ ꯀꯩꯅꯣ ꯑꯃꯈꯛꯇꯅꯤ ꯀꯩꯅꯣ ꯏ ꯆꯤꯛ ꯆꯤꯛꯅ ꯂꯩꯕ ꯑꯗꯣ ꯍꯧꯖꯤꯛꯇꯤ ꯍꯥ ꯂꯥꯡꯈꯠꯂꯛꯑꯅꯤꯅꯦ ꯅ‌ꯣꯏ ꯁꯨ
ꯎꯝ ꯑꯁ ꯑꯁ ꯈꯪꯗ꯭ꯔꯦ ꯂꯥꯡꯗꯤ ꯂꯥꯡꯒꯗꯕ ꯃꯥꯜꯂꯦꯕꯨ ꯀꯞꯄꯩ ꯃꯈꯣꯜꯂ ꯑꯣꯏꯔꯝꯗꯅ
ꯎꯝ ꯅꯨꯡꯉꯥꯏꯕꯅꯤꯗ ꯃꯇꯝ ꯃꯇꯝ ꯃꯇꯝꯒꯤꯅꯤ ꯀꯩꯅꯣ
ꯎꯝ ꯅ‌ꯣꯏꯁꯨ ꯑꯥ ꯂꯣꯡꯒꯗꯧꯔꯕꯣ ꯀꯩꯗꯧꯉꯩ
ꯑꯁ ꯑꯩꯈꯣꯏꯗꯤ ꯑꯁ ꯅꯨꯄꯥ ꯐꯪꯗ꯭ꯔꯦꯅꯦꯍꯦ ꯅꯣꯏꯒꯨꯝꯕ ꯐꯕꯁꯤꯡꯁꯦ ꯁꯦ ꯂꯣꯏꯅ ꯃꯇꯨ ꯊꯤꯈ꯭ꯔꯦ ꯅꯣꯏꯥꯏ ꯇꯧꯅ ꯐꯕ ꯊꯤꯕ ꯐꯪꯗ꯭ꯔꯦ
ꯎ ꯈꯉꯀ ꯈꯉꯀꯣ ꯎ
ꯑꯁꯦꯡꯕꯒꯤꯅꯦ
ꯇꯣꯂꯣꯞ ꯆꯥꯕ ꯃꯤ ꯉꯥꯏꯔꯤꯗꯣ ꯈꯪꯉꯤꯀꯣ
ꯇꯛꯀꯗꯥꯏꯗꯒꯤ ꯇꯂꯣꯞ ꯆꯥꯕ ꯃꯤꯁꯤꯡꯅ ꯇꯂꯣꯞ ꯆꯥꯕ ꯃꯤꯁꯤꯡꯗꯤ ꯀꯣ ꯂꯩꯁꯥꯕꯤ ꯃꯁꯛ ꯐꯖꯕ ꯋꯥꯡ ꯆꯥꯎꯕ ꯑꯗꯨꯒꯨꯝꯕ ꯈꯛꯇ ꯊꯤꯑꯕ ꯑꯩꯈꯣꯏꯗꯤ
ꯎ
ꯁꯛꯁꯨ ꯊꯤꯑ ꯄꯤꯛꯁꯨ ꯄꯤꯛꯑꯦ ꯀꯗꯥꯏꯗꯒꯤ
ꯅꯣꯏꯁꯨ ꯐꯖꯔꯦ ꯑꯗꯨꯗꯤ
ꯑꯁ ꯊꯤꯌꯦ ꯍꯥꯏꯌꯦ
ꯎꯝ ꯄꯥꯖꯑꯦ ꯀꯥꯏꯅ‌ꯣ
ꯂꯧꯈꯠꯄ ꯌꯥꯗꯦ ꯍꯥꯏꯌꯦ ꯃꯤꯅ
ꯑꯩꯈꯣꯏ ꯄꯥꯈꯪ ꯑꯣꯏꯔꯝꯃꯗꯤ ꯅꯣꯏ ꯑꯣꯏꯅ ꯂꯧꯒꯗꯕꯅꯤꯅꯦ ꯄꯈꯨꯡ ꯑꯣꯏꯗꯕꯒꯤꯅꯤꯅꯦ
ꯏꯁ
ꯅꯥꯏꯗꯧꯅ ꯐꯕ ꯊꯤꯕ ꯌꯥꯝ ꯋꯥꯅꯦ ꯍꯟꯗꯛ ꯃꯔꯛꯁꯦ ꯐꯪꯗ꯭ꯔꯦꯅꯦ
ꯑꯩꯈ‌ꯣꯏꯗꯤ ꯁꯛ ꯌꯥꯝ ꯊꯤꯑ ꯅꯨꯄꯥꯁꯨ ꯊꯣꯛꯇ‌ꯦ ꯍꯥꯏꯌꯦꯅꯦ
ꯏꯁ ꯀꯅꯥꯅ ꯍꯥꯏꯕ꯭ꯔꯣꯅꯦ ꯊꯣꯛꯏ ꯀꯩꯅꯣ ꯀꯨꯆꯨ ꯍꯥꯏꯔꯣ ꯉꯧꯁꯨꯛ ꯀꯨꯆꯨ ꯍꯥꯏꯔꯣ ꯉꯧꯁꯨ ꯉꯧꯔꯦ ꯑꯁ ꯀꯔꯤ ꯄꯩꯁꯥ ꯄꯥꯏꯔꯒ ꯉꯧꯁꯤꯟꯅꯕ ꯅꯨꯄꯥꯕꯨ ꯐꯕ꯭ꯔꯥꯅꯦ
ꯍꯧꯖꯤꯛꯀꯥꯟꯗꯤ ꯄꯥꯏꯕꯨ ꯄꯥꯏꯔꯗꯤ ꯑꯗꯨꯝ ꯄꯥꯊꯣꯛꯑꯦ ꯍꯥꯏꯌꯦ
ꯑꯁ ꯑꯗꯨꯃꯥꯏꯅ ꯇꯧꯗꯦꯗ ꯀꯗꯥꯏꯗꯒꯤ ꯄꯩꯁꯥ ꯄꯥꯏꯔꯒ ꯌꯨꯒꯨꯝꯕ ꯉꯥꯎꯔꯒ ꯅꯨꯄꯤꯒꯨꯝꯕꯗ ꯀꯔꯥꯟ ꯇꯨꯔꯥꯟ ꯇꯧꯕ ꯅꯨꯄꯥꯗꯤ ꯄꯥꯝꯗꯦ ꯑꯗꯨ ꯁꯔꯨꯛꯄꯨꯗꯤꯀꯣ ꯄꯩꯁꯥ ꯏꯅꯥꯛ ꯈꯨꯟꯗ꯭ꯔꯁꯨ ꯀꯣ ꯅꯨꯄꯥ ꯇꯥꯟꯗꯕꯗꯣ ꯊꯕꯛ ꯁꯨꯕꯗ ꯍꯣꯏ ꯑꯗꯨꯒ ꯊꯕꯛ ꯁꯨꯕꯗ ꯇꯟꯗꯕꯗꯣ ꯑꯗꯨꯒꯨꯝꯕꯅꯤ ꯑꯗꯨꯒꯨꯝꯕꯅ ꯄꯩꯁꯥ ꯄꯥꯏꯒꯅꯤꯕ ꯃꯇꯟ ꯇꯟꯕ ꯄꯥꯈꯪꯗꯤ ꯄꯥꯝꯗ꯭ꯔꯦꯍꯦ
ꯐꯥꯡꯂꯤꯗꯥ ꯐꯪꯂꯤꯗꯥ ꯅ‌ꯣꯏ
ꯅꯣꯏ ꯀꯨꯝꯕꯀꯣ ꯊꯕꯛ ꯑꯗꯨꯝ ꯁꯨꯕ ꯀꯟꯕ ꯒꯟꯁꯨ ꯇꯥꯕ ꯇꯥꯕ꯭ꯔꯣ
ꯇꯧꯒꯅꯤꯗ ꯑꯐꯕ ꯐꯪꯒꯅꯤꯗ
ꯅꯪꯒꯤ ꯅꯇꯨꯗꯣ ꯋꯥꯈꯜ ꯌꯥꯝ ꯅꯨꯡꯉꯥꯏꯔꯝꯒꯅꯤ
ꯑꯁꯦꯡꯕꯅꯦ ꯍꯥꯏꯗꯤ ꯅꯣꯏꯗꯤ ꯅꯤꯁꯥꯁꯨ ꯆꯥꯗ꯭ꯔꯦ ꯒ꯭ꯌꯥꯟꯁꯨ ꯇꯥꯔꯦ ꯊꯕꯛꯁꯨ ꯀꯟꯅ ꯁꯨꯔꯦ ꯑꯗꯨꯗꯤ ꯅꯪꯒꯤ ꯅꯨꯄꯤꯁꯤꯡꯗꯣ ꯀꯔꯤ ꯋꯥꯅꯤꯡꯉꯥꯏ ꯂꯩꯕ꯭ꯔꯣꯅꯦ
ꯈꯣꯢ ꯊꯕꯛ ꯀꯟꯗ꯭ꯔꯦ
ꯀꯜꯂꯤ ꯀꯩꯅꯣ ꯇꯥꯕ꯭ꯔꯣ ꯍꯜꯂꯣ
ꯎꯝ
ꯑꯁ ꯅꯪꯒꯤꯔ ꯑꯩꯒꯤꯔ ꯑꯃꯨꯛ ꯇꯜꯂꯤꯁꯤꯕꯣ
ꯇꯥꯏꯌꯦ ꯇꯥꯏꯌꯦ
ꯑꯃꯨꯛ ꯑꯃꯨꯛ ꯇꯠꯂꯤꯁꯤ ꯀꯔꯤ ꯇꯧꯕ꯭ꯔꯥ ꯀꯣ ꯇꯥꯕ꯭ꯔꯣ ꯍꯜꯂꯣ ꯑꯁ ꯅꯨꯡꯉꯥꯏꯈꯤꯗ꯭ꯔꯦꯗꯀꯣ ꯋꯥꯔꯤ ꯅꯨꯡꯉꯥꯏꯔꯤ ꯀꯥꯟꯁꯤꯗ
ꯍꯜꯂꯣ